ꯑꯣ ꯀꯩ ꯂꯝꯗꯩꯅꯣ
ꯆꯥꯟꯗꯦꯜ ꯂꯣꯝꯗ
ꯑꯣ ꯆꯟꯗꯦꯜ
ꯎꯝ ꯍꯣꯏ
ꯑꯣ ꯀꯩ ꯃꯤꯡ ꯀꯧꯒꯦ
ꯑꯥ ꯔꯥꯆꯦꯜ ꯀꯧꯋꯦ
ꯔꯥꯆꯦꯜ ꯑꯣ ꯔꯥꯆꯦꯜ ꯍꯥꯏꯁꯤ ꯀꯩ ꯖꯥꯇꯤ ꯑꯣꯏꯗꯣꯏꯅꯣ
ꯎꯝ ꯆꯣꯊꯦ
ꯍꯣꯏ
ꯆꯍꯤ ꯀꯌꯥꯃꯨꯛ ꯁꯨꯕꯤꯔꯒꯦ
ꯑꯥ ꯇ꯭ꯋꯦꯟꯇꯤ ꯐꯥꯏꯐ
ꯑꯣ ꯑꯗꯨꯝ ꯂꯦꯡꯒꯥꯗꯤ ꯑꯣꯏꯒꯅꯤ
ꯑꯣ ꯑꯩꯅ ꯀꯛꯆꯤꯡꯗꯒꯤ
ꯑꯥ
ꯑꯥ ꯀꯩꯀꯩ ꯍꯣꯠꯅꯕꯤꯔꯤꯒꯦ ꯍꯧꯖꯤꯛ ꯍꯧꯖꯤꯛ
ꯀ꯭ꯔꯤꯁꯨ ꯍꯣꯠꯅꯗꯦ ꯑꯉꯥꯡ ꯇꯨꯏꯁꯟ ꯂꯧ ꯇꯧꯔꯒ ꯂꯩꯌꯦ
ꯑꯣ ꯀ꯭ꯂꯥꯁ ꯀꯌꯥ ꯀꯌꯥꯃꯨꯛꯀꯤ ꯇꯧꯕꯤꯒꯦ
ꯎꯝ ꯀꯂ꯭ꯥꯁ ꯇꯨ
ꯇꯨ
ꯑꯥ
ꯑꯣ ꯌꯥꯌꯦ ꯑꯗꯨꯝ ꯑꯥ ꯆꯥꯥꯛ ꯆꯥꯕꯤꯔꯕꯣ
ꯆꯥꯛ ꯆꯥꯗ꯭ꯔꯤ
ꯑꯣ ꯅꯣꯡ ꯇꯥꯗꯕ꯭ꯔꯥ ꯑꯗꯣꯝꯗ
ꯇꯥꯏꯌꯦ ꯍꯧꯖꯤꯛ ꯇꯥꯔꯒ ꯂꯩꯌꯦ
ꯑꯣ ꯁꯣꯝꯗꯁꯨ ꯀꯟꯅ ꯇꯥꯔꯝꯃꯦ ꯍꯥꯡꯈꯤꯕꯗ ꯉꯥꯏꯔꯤ
ꯀꯔꯤ ꯀꯣ
ꯎꯝ
ꯆꯥꯛ ꯆꯥꯈ꯭ꯔꯦ ꯅꯣꯏꯗꯤ
ꯆꯥꯗ꯭ꯔꯤ ꯂꯣꯏꯕꯨꯗꯤ ꯂꯣꯏꯔꯦ ꯆꯥꯗ꯭ꯔꯤ ꯉꯥꯛꯇꯪ ꯂꯩꯔꯒ ꯆꯥꯒꯦꯅ
ꯎꯝ ꯑꯩꯈꯣꯏꯁꯨ ꯂꯣꯏꯅ ꯆꯥꯕ ꯂꯣꯏꯈ꯭ꯔꯦ ꯑꯩ ꯆꯥꯅꯤꯡꯗꯕ
ꯑꯣ ꯍꯧꯖꯤꯛꯇꯤ ꯀꯩꯀꯩ ꯀꯨꯝꯍꯩ ꯂꯩꯒꯦ
ꯍꯧꯖꯤꯛꯇꯤ ꯀ꯭ꯔꯤꯁꯨ ꯂꯩꯇꯦ
ꯑꯣ ꯆꯥꯟꯗꯦꯜ ꯄꯥꯛꯇꯤ ꯂꯥꯛꯇꯦ ꯑꯗꯨꯝ ꯃꯔꯛ ꯃꯔꯛꯄꯨꯗꯤ ꯂꯥꯛꯑꯦ ꯑꯗꯨꯑꯣꯏꯁꯨ ꯌꯥꯝ ꯇꯣꯏꯅꯗꯤ ꯂꯥꯛꯇꯦ ꯏꯔꯥꯡ ꯂꯩꯒꯤꯕꯗꯣ ꯑꯥ ꯀꯣꯝꯂꯥ ꯊꯥꯕꯤꯗꯤ ꯈꯪꯉꯦ
ꯑꯗꯨ ꯆꯪꯂꯒ ꯑꯗꯨꯒ ꯅꯛꯅꯈ꯭ꯔꯦ ꯀꯣꯝꯂꯥ ꯊꯥꯕꯤꯒ
ꯗꯨꯝ ꯏꯔꯥꯡ ꯂꯩꯒꯤꯕꯗꯒꯤ ꯄꯥꯛꯇꯤ ꯂꯥꯛꯇ꯭ꯔꯦ
ꯈ꯭ꯔꯤꯁꯃꯥꯁꯇ ꯂꯥꯛꯑꯣ
ꯑꯥ ꯆꯥꯟꯗꯦꯜꯗꯒꯤ ꯃꯤ ꯑꯃ ꯍꯪꯒꯦ ꯈꯪꯕ꯭ꯔꯥ ꯌꯦꯡꯒꯦꯔꯥ
ꯆꯥꯟꯗꯦ ꯆꯥꯟꯗꯦꯜꯂꯥ
ꯑꯥ
ꯎꯝ ꯍꯣꯏ
ꯍꯣꯡꯄꯥ ꯍꯥꯏꯗꯅ ꯑꯃ ꯈꯪꯕ꯭ꯔꯥ
ꯑꯥ ꯈꯪꯉꯦ ꯈꯪꯉꯦ ꯍꯣꯢ
ꯑꯣ ꯀꯩꯅꯣꯗ ꯅ꯭ꯔꯁ ꯑꯣꯏꯕꯗꯣ
ꯍꯣꯏ ꯑꯥꯈꯣꯏꯗꯣ ꯑꯥ ꯍꯣꯏ ꯂꯥꯞꯇꯤ ꯂꯥꯞꯅꯩꯌꯦ ꯑꯗꯣ ꯁ꯭ꯀꯨꯜ ꯀꯥꯃꯤꯟꯅꯔꯛꯄ
ꯑꯣ ꯃꯥꯗꯨ ꯑꯩꯒ ꯗꯥꯏꯔꯦꯛ ꯑꯣ ꯃꯣꯏ ꯃꯥꯅ ꯍꯟꯗꯣꯢꯔꯣ ꯃꯥꯅ ꯍꯥꯏꯗꯤ ꯅꯣꯏꯗꯒꯤ ꯆꯍꯤ ꯑꯥ ꯑꯣ ꯃꯥꯗꯨ ꯑꯩꯒ ꯗꯥꯏꯔꯦꯛ ꯇꯤꯟꯅꯕꯗꯤ ꯅꯠꯇꯦꯕꯀꯣ ꯃꯥꯗꯨ ꯕꯦꯡ ꯒ꯭ꯂꯣꯔꯗ ꯇꯝꯃꯛꯄꯅꯦꯕ ꯃꯥꯒ ꯇꯤꯟꯅꯕ ꯃꯃꯥꯟꯅꯕ ꯑꯃ ꯑꯩꯒ ꯌꯥꯝ ꯀ꯭ꯂꯣꯁ ꯑꯣꯏꯅ ꯇꯤꯟꯅꯕ ꯑꯗꯨꯒꯤ ꯊ꯭ꯔꯨꯗꯒꯤ ꯃꯣꯏ ꯗꯦꯜꯂꯤꯗ ꯑꯃꯨꯛ ꯊꯕꯛ ꯇꯧꯕ ꯂꯥꯛꯑꯦꯕꯀꯣ ꯑꯗꯨꯗ ꯃꯨꯛ ꯄꯨꯜꯂꯒ ꯉꯪꯅꯔꯛ ꯑꯗꯨꯒꯤꯅꯤꯗ
ꯃꯥꯕꯨꯗꯤ ꯈꯪꯅꯗꯦ ꯍꯣꯏ ꯀꯥꯕ ꯅꯃꯤꯟꯅꯕꯅꯦ ꯈꯪꯕ
ꯑꯣ ꯍꯣꯏ ꯗꯨꯝ ꯈꯪꯗꯦ ꯈꯔ ꯂꯥꯡꯕ ꯃꯤꯗꯤ ꯃꯥꯜꯂꯦ
ꯎꯝ ꯍꯣꯏ
ꯑꯗꯨꯝ ꯌꯥꯝ ꯑꯦꯟꯖꯣꯏ ꯇꯧꯕꯗꯣ
ꯎꯝ ꯃꯅꯥꯎ ꯅꯨꯄꯥꯁꯨ ꯑꯗꯨꯝ ꯅꯨꯡꯉꯥꯏꯕꯅꯦ
ꯑꯣ ꯃꯅꯥꯎ ꯅꯨꯄꯥꯗꯨꯗꯤ ꯀ꯭ꯂꯥꯁ ꯀꯌꯥ ꯀꯥꯔꯒꯦ
ꯑꯥꯈꯣꯏꯒꯤ ꯀ꯭ꯂꯥꯁꯃꯦꯠꯅꯦ ꯑꯥ
ꯑꯣ ꯀꯩ ꯀꯣꯂꯦꯖ ꯇ
ꯃꯥꯔꯣ
ꯑꯥ
ꯈꯪꯗꯦ ꯎꯝ ꯑꯗꯨꯗꯤ ꯈꯪꯗꯦ ꯀꯗꯥꯏꯗ ꯇꯝꯕ꯭ꯔꯥ
ꯑꯣ ꯅꯪꯗꯤ ꯀꯥꯏꯗ ꯂꯣꯏꯔꯛꯀꯦ ꯀꯣꯂꯦꯖ
ꯑꯥ ꯀꯣꯂꯦꯖ ꯑꯩ ꯀꯣꯂꯦꯖ ꯂꯣꯏꯗ꯭ꯔꯤ
ꯑꯣ
ꯅꯍꯥꯟꯗꯣ ꯂꯣꯏꯟ ꯂꯥꯁꯀꯤ ꯊꯥꯅꯉꯥꯏꯗꯣ ꯑꯗꯨꯗ ꯐꯔꯛ ꯇꯥꯈ꯭ꯔꯕ ꯑꯥꯗ ꯁꯤ ꯁꯤꯂꯣꯡꯗ ꯂꯩꯕꯒꯤ
ꯑꯣ ꯀꯩ ꯀꯣꯂꯦꯖꯅꯣ ꯍꯥꯏꯖꯦ
ꯎꯝ ꯑꯩꯈꯣꯏ ꯀꯣꯝꯂꯥꯊꯥꯕꯤꯗ ꯀꯣꯂꯦꯖ ꯃꯥ ꯂꯩꯕꯗꯣ ꯈꯪꯕ꯭ꯔꯥ
ꯑꯥ ꯑꯥ ꯈꯪꯉꯦ ꯃꯌꯥꯝ ꯇꯝꯅꯕꯅꯦ ꯑꯗꯣ
ꯎꯝ ꯁꯦꯝꯀꯣꯗꯣ ꯑꯗꯨ ꯑꯗꯨꯗ ꯇꯧꯕꯅꯦ
ꯑꯣ ꯀꯩꯅꯣꯗꯤ ꯍꯥꯏ ꯁ꯭ꯀꯨꯜꯗꯤ
ꯑꯥ ꯍꯥꯏ ꯁ꯭ꯀꯨꯜꯇꯤ ꯇꯤ ꯖꯤ ꯗ
ꯇꯤ ꯖꯤ ꯇꯤ ꯖꯤ ꯑꯦꯂꯚꯦꯟ ꯇꯨꯋꯜꯚ
ꯅꯠꯇꯦ ꯅꯠꯇꯦ ꯑꯗꯨꯗꯤ ꯑꯗꯨꯁꯨ ꯑꯩꯈꯣꯏ ꯃꯅꯥꯛꯇꯅꯦ
ꯑꯣ ꯇꯦꯟꯐꯧ ꯅꯣꯏ ꯃꯅꯥꯛꯇ ꯑꯦꯂꯚꯦꯟ ꯇꯨꯋꯜꯐꯅ ꯇꯤ ꯖꯤ ꯗ
ꯍ ꯍꯣꯏ
ꯇꯤ ꯖꯤꯗꯩ ꯆꯅꯨ ꯂꯦꯝꯕꯤ ꯈꯪꯕ꯭ꯔꯥ
ꯆꯅꯨ ꯂꯦꯝꯕꯤ
ꯑꯥ
ꯍꯧꯖꯤꯛꯇꯤ ꯃꯃꯤꯡꯣ ꯂꯣꯏꯅ ꯀꯥꯎꯈ꯭ꯔꯦ ꯑꯃ ꯃꯁꯛ ꯎꯨꯔꯗꯤ ꯈꯪꯒꯗꯕ
ꯑꯣ ꯖꯦꯅꯤꯇꯥ ꯆꯅꯨ ꯂꯦꯝꯕꯤ ꯅꯤꯚꯔꯥꯅꯤꯒꯥꯏꯗꯅ ꯌꯥꯝ ꯇꯤꯟꯅꯔꯛꯑꯦꯕ ꯑꯗꯣꯝꯗꯩ ꯎꯝ
ꯑꯗꯣ ꯑꯩꯈꯣꯏꯅ ꯂꯧꯕ ꯁꯕꯖꯦꯛ ꯃꯥꯟꯅꯗ꯭ꯔꯗꯤ
ꯑꯣ ꯃꯣꯏ ꯑꯥꯔꯠꯁ ꯃꯣꯏꯗꯤ ꯑꯥꯔꯠꯁ ꯑꯣꯏꯔꯛꯄꯅꯤ ꯑꯗꯨ ꯀꯩ ꯁꯕꯖꯦꯛ ꯅꯣꯏꯗꯤ ꯈꯪꯗ꯭ꯔꯦ ꯆꯞ ꯆꯥꯅ ꯑꯥꯔꯠꯁꯇꯤ ꯍꯥꯏꯕꯅꯤ ꯃꯣꯏꯅ
ꯑꯥ
ꯎꯝ ꯑꯩ ꯆꯥꯟꯗꯦꯜ ꯅꯕꯣꯗꯤꯌꯥꯁꯤ ꯀꯃꯥꯏꯅ ꯇꯧꯒꯦ ꯐꯕ꯭ꯔꯥ
ꯎꯝ ꯍꯣꯏ ꯑꯗꯨꯝ ꯐꯥꯕ ꯃꯥꯜꯂꯦ ꯍꯣꯏ
ꯎꯝ
ꯑꯗꯨꯔꯁꯨ ꯍꯧꯖꯤꯛꯇꯤ ꯑꯗꯨꯝ ꯐ꯭ꯔꯤ ꯑꯣꯏꯈ꯭ꯔꯦꯗ
ꯀꯖꯤꯟ ꯑꯃ ꯇꯝꯃꯦꯕꯀꯣ ꯑꯗꯨꯗ ꯃꯥꯅꯗꯤ ꯌꯥꯝ ꯀꯟꯅ ꯐꯠꯇꯦꯅ ꯍꯥꯏꯕ
ꯍꯣꯏ ꯃꯣꯏꯗꯣ ꯑꯗꯨꯝ ꯍꯟꯗꯛꯇꯤ ꯌꯥꯝ ꯐ꯭ꯔꯤ ꯑꯣꯏꯈ꯭ꯔꯦ ꯏꯅꯥꯎꯅꯨꯄꯥꯁꯨ ꯇꯝꯃꯦ ꯑꯗꯨꯝ ꯌꯨꯝꯗ ꯂꯥꯛꯔꯒ ꯑꯗꯨꯝ ꯂꯩꯌꯦ
ꯑꯣ ꯃꯣꯏꯁꯤ ꯀꯃꯥꯏꯅ ꯇꯧꯕꯅꯣ ꯈꯪꯗꯦ ꯁꯥꯇ꯭ꯔ ꯅꯥ ꯑꯄꯥꯝꯕ ꯁꯕꯖꯦꯛꯁꯨ ꯈꯜꯍꯟꯗꯦꯕ ꯍꯤꯟ ꯍꯤꯟꯗꯤ ꯑꯣꯏꯅ ꯂꯧꯍꯜꯂꯒ ꯃꯦꯠꯁ ꯌꯥꯎꯍꯟꯗꯕꯤꯒ ꯌꯥꯝ ꯇꯧ ꯃꯥꯜꯂꯦ
ꯍꯣꯏ ꯃꯣꯏꯗꯤ ꯍꯤꯟꯗꯤꯅ ꯑꯌꯥꯝꯕ ꯃꯦꯟ ꯑꯣꯏꯕꯅꯦ
ꯑꯣ ꯃꯦꯠꯁ ꯌꯥꯎꯗ꯭ꯔꯗꯤ ꯑꯃꯨꯛ ꯏꯁꯀꯣꯞꯇꯣ ꯍꯟꯊꯔꯛꯏꯗꯅ ꯇꯨꯋꯜꯞ ꯂꯣꯏꯔꯒ ꯑꯗꯨꯒꯤ ꯃꯣꯏꯗꯨ ꯌꯥꯝ ꯅꯨꯡꯉꯥꯏꯅꯗꯕꯅꯦꯕ ꯑꯦꯛꯖꯥꯝꯁꯨ ꯑꯗꯨꯝ ꯐ꯭ꯔꯤ ꯑꯣꯏ ꯃꯥꯜꯂꯤꯗ ꯊꯥꯕꯗ
ꯍꯣꯏ ꯍꯧꯖꯤꯛꯇꯤ ꯍꯥꯟꯅꯗꯤ ꯍꯣꯏ ꯌꯥꯝ ꯃꯃꯤꯡ ꯐꯥꯎꯕꯒꯨꯝ ꯇꯧꯕꯅꯦ ꯑꯩꯗꯣ ꯍꯧꯖꯤꯛꯇꯤ ꯑꯩꯈꯣꯏꯁꯨ ꯑꯗꯨꯝ ꯆꯠꯂꯦꯕꯀꯣ
ꯑꯥ
ꯑꯗꯣ ꯍꯧꯖꯤꯛꯇꯤ ꯑꯗꯨꯝ ꯃꯣꯏꯗꯣ ꯌꯥꯝꯅ ꯑꯗꯨꯅ ꯈꯔꯗꯣ ꯐ꯭ꯔꯤ ꯑꯣꯏꯈ꯭ꯔꯦꯕ ꯑꯗꯨꯝ
ꯑꯣ ꯀꯦꯝꯄꯁꯇꯤ ꯆꯥꯎꯕ꯭ꯔꯥ
ꯎꯝ ꯍꯣꯏ ꯆꯥꯎꯋꯤ ꯑꯗꯨꯝ
ꯎꯝ
ꯎꯝ ꯆꯥꯎꯋꯦꯗꯣ ꯃꯣꯏ ꯂꯩꯕ ꯔꯨꯝꯒꯨꯝꯕꯗꯤ ꯄꯥꯛ ꯅꯨꯡꯉꯥꯏꯇꯦ
ꯑꯣ ꯃꯤ ꯀꯌꯥ ꯀꯌꯥ ꯊꯝꯒꯦ ꯔꯨꯝ ꯑꯃꯗ
ꯑꯥ
ꯈꯪꯗꯦ ꯑꯗꯨꯕꯨꯗꯤ ꯑ ꯑꯗꯨ ꯅꯍꯥꯟ ꯑꯥ ꯑꯈꯣꯏ ꯏꯅꯥꯎꯅꯨꯄꯥ ꯈꯣꯏꯒꯤ ꯔꯨꯝꯗꯣ
ꯑꯥ
ꯑꯗꯨꯗꯤ ꯃꯤ ꯑꯥ ꯇ꯭ꯋꯦꯜꯐ ꯑꯥꯍꯥ ꯍꯦꯟꯒꯅꯤꯅ ꯑꯗꯨ ꯊꯤ ꯑꯩ ꯚꯥꯞ ꯑꯣꯏꯍꯧꯗ꯭ꯔꯦ ꯌꯥꯝꯃꯦ
ꯑꯣ ꯆꯥꯕ ꯊꯛꯄꯗꯤ ꯐꯖꯅ ꯄꯤꯖ ꯖꯥꯠꯂꯣ
ꯍꯣꯏ ꯆꯥꯕ ꯊꯛꯄꯗꯤ ꯐꯥꯕ ꯃꯥꯜꯂꯦ ꯍꯣꯏ ꯑꯗꯨ ꯑꯣꯏꯁꯨ ꯃꯣꯏꯗꯨ ꯅꯅꯥꯎꯅꯨꯄꯥꯗꯤ ꯀ꯭ꯂꯥꯁ ꯀꯌꯥ ꯔꯥ
ꯃꯥ ꯍꯟꯗꯛ ꯇꯨꯋꯦ꯭ꯕ ꯂꯣꯏꯒ꯭ꯔꯦ ꯃꯥ
ꯑꯣ ꯑꯗꯨ ꯃꯥꯜꯂꯦ ꯍꯣꯏ ꯏꯅꯥꯎꯅꯨꯄꯥꯗꯤ ꯀꯣ
ꯑꯥ
ꯑꯥ ꯑꯥꯈꯣꯏꯒꯤ ꯑꯩꯒ ꯄꯣꯛꯃꯤꯟꯅꯕꯃꯛꯇꯤ ꯅꯠꯇꯦꯕ ꯑꯗꯨꯏꯁꯨ ꯑꯈꯣꯏ ꯔꯤꯂꯦꯇꯤꯞ ꯑꯣꯏꯕꯗꯣ ꯌꯥꯝ ꯀ꯭ꯂꯣꯁ ꯑꯣꯏꯅ
ꯍꯣꯏ
ꯑꯗꯣ ꯃꯥꯗꯤ ꯑꯍꯥꯟꯕ ꯆꯪꯕ ꯀꯥꯟꯗꯒꯣ ꯌꯥꯝꯅ ꯀꯩꯅꯣ ꯇꯧꯕꯤ ꯍꯥꯏꯌꯦ
ꯑꯥ ꯍꯣꯏ ꯃꯣꯏ ꯁꯦꯅꯤꯌꯔ ꯃꯈꯩꯅ
ꯍꯣꯏ ꯇꯧꯋꯤ ꯍꯥꯏꯌꯦ ꯑꯗꯨꯒꯤꯀꯣ ꯑꯗꯨꯝ ꯃꯥꯅ ꯂꯩꯅꯤꯡꯗꯕꯒꯤ ꯑꯥ ꯑꯥꯍꯤꯡ ꯑꯃꯗ ꯅꯣꯡꯃ ꯂꯣꯠꯂꯒ ꯂꯥꯛꯄꯅꯦꯕ ꯊꯤꯕꯖꯤ ꯊꯤꯕꯖꯤ ꯑꯈꯣꯏꯅ ꯑꯁ ꯈꯔ ꯋꯥ ꯐꯥꯕ ꯃꯥꯜꯂꯦ ꯑꯗꯣ ꯍꯧꯖꯤꯛꯇꯤ ꯃꯣꯏ ꯀ꯭ꯂꯥꯁ ꯑꯦꯠ ꯑꯣꯏꯈ꯭ꯔꯕꯅꯤꯅ ꯗꯨꯝ ꯁꯤꯅꯤꯌꯔ ꯆꯪꯕꯅꯤꯅ ꯑꯗꯨꯝ ꯅꯨꯡꯉꯥꯏ
ꯎꯝ ꯃꯣꯏ ꯔꯦꯒꯤꯡ ꯌꯥꯝ ꯇꯧꯌꯤ ꯍꯥꯏꯕ ꯐꯤ ꯁꯨꯍꯟꯕ ꯑꯗꯒꯤ ꯀꯣꯟ ꯐꯦꯡꯍꯟ
ꯑꯥꯗꯨꯃꯥꯏꯅ ꯍꯣꯏ ꯑꯗꯨꯒ ꯑꯥꯈꯣꯏ ꯃꯣꯏꯅ ꯑꯗꯨꯝ ꯆꯥꯅꯉꯥꯏ ꯑꯗꯨꯝ ꯊꯤꯟꯕꯒꯨꯝꯕꯗꯣ ꯃꯣꯏꯅ ꯂꯣꯏꯅ ꯃꯨꯜꯂꯒ ꯆꯥꯕꯒꯨꯝꯕ ꯑꯗꯨꯝ
ꯍꯣꯏ ꯍꯣꯏ ꯁꯤꯒꯨꯝꯕꯁꯤ ꯁꯥꯏꯅꯤꯛꯀꯨꯝꯕ ꯅꯕꯣꯗ꯭ꯌꯥꯒꯨꯝꯕꯖꯤ ꯌꯥꯝ ꯇꯧꯕ ꯃꯥꯜꯂꯦ
ꯄꯨꯂꯞ ꯌꯦꯟꯅꯊꯣꯛꯑꯒ ꯑꯥ
ꯕ꯭ꯔꯥ ꯏꯔꯥꯡ ꯂꯩꯒꯤꯕꯒꯤ ꯌꯥꯝ ꯀꯟꯅ ꯇꯧꯗꯕ꯭ꯔꯥ ꯑꯣ ꯑꯗꯨꯝ ꯆꯥꯎꯅ ꯇꯧꯋꯤꯀꯣ
ꯆꯥꯎꯅ ꯇꯧꯋꯤ ꯑꯈꯣꯏꯗꯗꯤ ꯏꯔꯥꯡ ꯑꯗꯨꯀꯥꯟꯗꯗꯤ ꯂꯩꯇꯦ
ꯑꯣ ꯑꯈꯣꯏꯅ ꯑꯃꯨꯛ ꯏꯔꯥꯡ ꯂꯩꯕꯗꯨꯒꯤ ꯂꯥꯛꯈꯤꯗꯕꯅꯦꯕ
ꯎꯝ ꯀꯛꯆꯤꯡꯗꯗꯤ ꯂꯥꯛꯇ꯭ꯔꯣ
ꯑꯍꯥ ꯀꯛꯆꯤꯡꯗꯤ ꯑꯗꯨꯝ ꯂꯥꯛꯑꯦꯗ
ꯑꯣ ꯕꯖꯥꯔ ꯀꯥꯕꯒꯤ ꯎꯝ
ꯄꯂꯦꯟꯒ ꯀꯛꯆꯤꯡꯗꯣ ꯀꯛꯆꯤꯡꯅ ꯅꯨꯡꯉꯥꯏꯌꯦꯕ ꯕꯖꯥꯔꯗ
ꯑꯣ ꯍꯣꯏ ꯄꯂꯦꯟꯗꯤ ꯈꯔ ꯄꯤꯛꯑꯦ ꯕꯖꯥꯔꯗꯣ ꯎꯝ ꯀꯛꯆꯤꯡꯗ ꯈꯪꯅꯕ ꯂꯩꯇ꯭ꯔꯣ
ꯀꯛꯆꯤꯡꯗ ꯂꯩꯌꯦ
ꯑꯣ ꯑꯗꯨꯝ ꯕꯖꯥꯔ ꯂꯥꯛꯏꯁꯤ ꯄꯣꯠ ꯌꯣꯟꯕꯒꯤꯔꯣ ꯅꯠꯇ꯭ꯔꯒ ꯑꯗꯨꯝ ꯂꯩꯕꯒꯤꯔꯣ
ꯄꯣꯠ ꯌꯣꯟꯗꯦꯍꯦ
ꯑꯗꯨꯝ ꯌꯣꯟꯕꯁꯨ ꯃꯌꯥꯝ ꯂꯥꯛꯏꯅ
ꯑꯥꯍꯥ ꯍꯣꯏ ꯑꯗꯨ ꯑꯗꯨꯗꯤ ꯑꯥꯈꯣꯏ ꯈꯨꯟ ꯈꯣꯏ ꯑꯥ ꯆꯣꯊꯤ ꯗꯤꯄꯥꯛ ꯂꯣꯏꯔꯣ ꯃꯔꯤꯡꯈꯣꯏ
ꯑꯣ ꯈꯪꯗꯦ ꯑꯩꯈꯣꯏꯗꯤ ꯀꯅꯥꯅꯣ ꯃꯔꯤꯡꯅꯣ ꯀꯅꯥꯅ ꯆꯣꯊꯦꯅꯣ ꯀꯅꯥꯝ ꯈꯪꯗꯕꯅꯤꯅ
ꯃꯔꯤꯡꯈꯣꯏꯗꯤ ꯃꯣꯏꯗꯤ ꯌꯥꯝ ꯑꯗꯨꯒꯨꯝꯕ ꯌꯥꯝ ꯀꯩꯅꯣ ꯇꯧꯋꯦꯕ
ꯑꯣ ꯃꯣꯏ ꯑꯃ ꯍꯣꯡꯄꯥ ꯍꯣꯏꯒꯤ ꯃꯆꯤꯒꯨꯝꯕ ꯑꯃꯀꯣ ꯃꯥꯁꯨ ꯗꯦꯜꯂꯤꯗ ꯂꯩ ꯃꯃꯤꯡꯗꯤ ꯀꯥꯎꯔꯦ ꯑꯩꯗꯣ ꯑꯥ ꯈꯪꯗꯦ ꯈꯣꯡꯕꯥ ꯃꯆꯦ ꯊꯣꯛꯄ ꯃꯥꯜꯂꯤ ꯔꯤꯁꯦꯞꯅꯤꯁ ꯑꯣꯏꯕ ꯃꯥꯜꯂꯦ ꯃꯥꯁꯨ ꯊꯦꯡꯅꯔꯛꯑꯦ
ꯀꯗꯥꯏ ꯀꯛꯆꯤꯡꯗ
ꯗꯦ ꯅꯠꯇꯦ ꯗꯦꯂꯤꯗ
ꯑ
ꯎ ꯃꯁꯥ ꯈꯔ ꯅꯣꯏꯔꯒ
ꯑꯣꯏ ꯃꯣꯏꯗꯤ ꯃꯁꯛ ꯂꯣꯏ ꯃꯥꯟꯅꯕꯅꯦ
ꯍꯣꯏ ꯃꯃꯤꯡꯗꯤ ꯀꯥꯎꯔꯦ ꯑꯩ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
ꯎꯝ
ꯈꯝꯄꯥꯅ ꯏꯆꯦꯈꯣꯏꯒꯤ ꯀ꯭ꯂꯥꯁꯃꯦꯠ ꯑꯣꯏꯕ
ꯑꯣ ꯅꯣꯏ ꯏꯆꯦ ꯍꯥꯏꯁꯦ ꯀ꯭ꯂꯥꯁ ꯀꯌꯥ ꯑꯣꯏꯗꯣꯏꯅꯣ ꯍꯧꯖꯤꯛ ꯍꯧꯖꯤꯛ
ꯃꯗꯤ ꯌꯨꯝ ꯄꯥꯟꯈ꯭ꯔꯦ
ꯌꯨꯝ ꯄꯥꯟꯈ꯭ꯔꯦ ꯑꯣ ꯑꯣꯡꯄꯥꯁꯨ ꯑꯩꯈꯣꯏꯗꯤ ꯑꯃ ꯍꯦꯟꯕ ꯃꯥꯜꯂꯦ ꯑꯃꯔ ꯑꯅꯤꯔꯥ ꯈꯪꯗꯦ ꯑꯩꯁꯨ ꯃꯥꯅ ꯏꯃꯥꯟꯅꯕ ꯇꯤꯟꯅꯔꯝꯕꯒꯤ ꯈꯪꯅꯔꯕꯅꯤ
ꯑꯣꯄꯥꯡꯗꯣ ꯎꯝ ꯍꯣꯡꯐꯥꯗꯨ ꯑꯩꯈꯣꯏ ꯉꯣꯟꯗ ꯑꯃ ꯍꯦꯟꯕꯅꯦꯕ
ꯑꯣ ꯑꯗꯨꯏꯗꯤ ꯑꯃ ꯍꯦꯜꯂꯝꯒꯅꯤ ꯑꯥ
ꯑꯗꯨꯗꯤ ꯅꯪꯁꯦ ꯃꯥꯟꯅꯔꯝꯅꯤꯅ
ꯍꯣꯏ ꯃꯥꯟꯅꯔꯝꯒꯅꯤ ꯅꯪꯒ
ꯑꯣ
ꯒ꯭ꯔꯦꯖꯨꯋꯦꯁꯟꯁ ꯑꯁꯦꯡꯕ ꯅꯪ ꯇꯃꯗꯤ ꯇ꯭ꯋꯦꯟꯇꯤ ꯊ꯭ꯔꯤ ꯇ꯭ꯋꯦꯟꯇꯤ ꯐꯣꯔ ꯁ꯭ꯋꯥꯏ ꯂꯣꯏꯗꯣꯏ ꯅꯠꯇ꯭ꯔꯥ
ꯅꯤ
ꯑꯩꯈꯣꯏꯅ ꯑꯃꯨꯛ ꯑꯩꯅ ꯕꯤꯇꯦꯛ ꯇꯧꯔꯦꯕꯀꯣ ꯆꯍꯤ ꯃꯔꯤꯒꯤ ꯑꯗꯨꯒꯤ ꯇ꯭ꯋꯦꯟꯇꯤ ꯐꯣ ꯐꯣꯔꯗ ꯂꯣꯏꯌꯦꯕ ꯖꯦꯅꯔꯦꯜ ꯑꯣꯏꯔꯒꯗꯤ ꯇ꯭ꯋꯦꯟꯇꯤ ꯊ꯭ꯔꯤꯗꯅꯦꯅ ꯂꯣꯏꯗꯣꯏꯗꯣ
ꯎꯝ
ꯑꯗꯨꯃꯥꯏꯅ ꯂꯩꯕꯅꯤꯅ ꯃꯥꯥꯟꯗꯤ ꯃꯥꯟꯅꯔꯝꯒꯅꯤ ꯕꯦꯁꯇꯣ
ꯅꯪꯗꯤ ꯂꯣꯏꯈ꯭ꯔꯦ
ꯂꯣꯏꯈ꯭ꯔꯦ ꯃꯥꯁꯇꯔ ꯍꯟꯗꯛ ꯂꯣꯏꯁꯤꯟꯈ꯭ꯔꯦ
ꯃꯥꯁꯇꯔꯁꯨ ꯂꯣꯏꯈ꯭ꯔꯦ ꯌꯥꯝ ꯐꯩ ꯑꯗꯨꯗꯤ
ꯈꯪꯗꯦ ꯂꯣꯏꯁꯤꯟꯈ꯭ꯔꯦ ꯑꯗꯨꯝ
ꯑꯁ ꯑꯩꯗꯤ ꯐꯔꯛ ꯇꯥꯔꯒ ꯂꯩꯒꯦ
ꯂꯣꯏꯁꯤꯜꯂꯣꯗꯅ ꯀꯣꯛ
ꯂꯣꯏꯁꯤꯟꯕꯗꯣ ꯑꯃꯨꯀꯣ ꯑꯁ ꯍꯧꯔ
ꯎꯝ ꯀꯩ ꯀꯩ ꯁꯕꯖꯦꯛꯇ ꯇꯧꯔꯤꯅꯣ
ꯑꯩꯗꯣ ꯑꯥꯔꯠꯁꯇ ꯇꯧꯋꯦ ꯕꯤ ꯑꯦ ꯗꯤ
ꯑꯣ ꯑꯣꯅꯔꯁ ꯇꯤ
ꯑꯗꯨ ꯑꯣꯅꯔꯁꯅ ꯏꯀꯣꯅꯣꯃꯤꯛꯁꯇ ꯇꯧꯕ
ꯑꯣ ꯏꯀꯣꯅꯣꯃꯤꯛꯁꯨ ꯊꯕꯛꯇꯤ ꯑꯗꯨꯝ ꯂꯩꯗꯥꯏꯅꯦ ꯏꯁꯀꯣꯞ ꯆꯥꯎꯅ
ꯂꯣꯏꯍꯧꯗ꯭ꯔꯦ
ꯂꯣꯏꯁꯤꯜꯂꯣ ꯅꯪ ꯀꯣ ꯑꯃꯨꯛ ꯍꯟꯖꯤꯜꯂꯒ ꯁꯦꯃꯤꯁꯇꯔ ꯑꯃ ꯋꯥꯠꯂꯤꯕ
ꯍꯣꯏ ꯋꯥꯠꯂꯤꯌꯦ ꯑꯗꯨ ꯀꯟꯇꯤꯅ꯭ꯌꯨ ꯇꯧꯕꯗꯨ ꯌꯥꯒꯗꯧ ꯃꯥꯟꯗ꯭ꯔꯦ
ꯌꯥꯕꯅꯤꯗ ꯑꯗꯨꯝ ꯑꯗꯨꯝ ꯑꯗꯨꯗꯤ
ꯌꯥꯝ ꯑꯩꯈꯣꯏ ꯁꯤꯗꯗꯤ ꯌꯥꯗꯦ ꯑꯩꯗꯣ ꯅꯍꯥꯟ ꯑꯣꯖꯥꯈꯣꯏꯉꯣꯟꯗ ꯌꯥꯝ ꯍꯪꯉꯦꯕꯀꯣ ꯂꯥꯁ ꯑꯣꯏꯈ꯭ꯔꯕꯅꯦꯕ ꯑꯗꯨꯒ
ꯑꯣ
ꯑꯩꯗꯣ ꯊꯥꯕꯗꯣ ꯑꯃꯨꯛ ꯑꯩꯗꯣ ꯐꯣꯔꯝ ꯐꯤꯜ ꯀꯨꯝꯕ